ꯑꯣ ꯍꯂꯣ ꯍꯜꯂꯣ
ꯂꯣ
ꯇꯔꯔꯕ
ꯇꯥꯔꯦ ꯇꯥꯔꯦ
ꯎ
ꯇꯥꯔꯕ
ꯑꯥ ꯅꯪ ꯇꯥꯏꯉꯣꯟ ꯀꯣꯜ ꯇꯧꯔꯛꯈꯤꯗꯕ꯭ꯔꯥ ꯍꯜꯂꯣ ꯇꯥꯔꯕꯣ
ꯇꯥꯏ ꯇꯥꯏ ꯇꯥꯏ
ꯁꯤꯗꯣꯏꯗꯤ ꯇꯥꯛꯁ ꯑꯅꯤ ꯁ ꯇꯥꯛꯅꯤ ꯁꯨꯔꯦ ꯇꯥꯏꯌꯦ ꯇꯥꯁꯅꯤ ꯁꯨꯔꯨꯔꯦꯁꯤꯒ
ꯍꯣꯏ ꯍꯣꯏ ꯍꯣꯏ ꯐꯖꯅ ꯊꯥꯗꯕ꯭ꯔꯥ
ꯑꯩꯉꯣꯟꯗ ꯐꯖꯅ ꯇꯥꯛꯌꯦ ꯅꯪ ꯇꯥꯗꯕ꯭ꯔꯥ ꯍꯥꯏꯕ ꯑꯩꯅ ꯉꯥꯡꯕꯁꯦ
ꯇꯥꯏꯑꯦ ꯅꯪ ꯇꯞ ꯇꯞ ꯈꯨꯝꯃꯛꯄ ꯍꯥꯏꯗꯤ ꯆꯤꯛꯀꯟ ꯈꯔ ꯀꯥꯟꯅ ꯑꯗꯨꯝ ꯈꫭꯡꯉꯛꯄꯥ ꯑꯗꯨꯒꯤ ꯍꯪꯕꯅꯤꯗ
ꯑꯣ ꯈꯔ ꯀꯥꯟꯅꯕꯅꯦ ꯉꯁꯥꯏꯖꯨ ꯇꯧꯕꯅꯦ ꯁꯨꯕꯥꯁꯀꯤ ꯑꯗꯨꯃꯥꯏꯅ
ꯆꯥꯛ ꯆꯥꯔꯕ ꯑꯣ ꯁꯨꯕꯥꯁꯁꯨ ꯉꯁꯥꯏ ꯑꯃꯨꯛ ꯌꯥꯗ꯭ꯔ ꯐꯪꯗꯦ ꯑꯗꯨꯁꯨ ꯀꯃꯥꯏꯅ ꯇꯥꯎꯏꯅꫭ ꯈꯪꯗꯦ ꯑꯗꯨꯅ ꯃꯔꯣꯟ ꯑꯃ ꯀꯌꯥꯝ ꯀꯌꯥꯝ ꯂꯨꯍꯜꯂꯤ ꯃꯥꯅ ꯂꯨꯍꯟꯕꯁꯤ ꯂꯣꯏꯔꯦ
ꯂꯨꯗꯕꯅꯦ ꯃꯥꯅ ꯀꯩꯅꯣ ꯇꯧꯋꯦ ꯃꯥ ꯁꯣꯏꯌꯦ ꯅꯝꯒꯤꯕꯩꯅꯦ ꯑꯈꯣꯏ ꯀꯩꯅꯣ ꯊꯣꯡꯉꯦ ꯑꯥ ꯑꯁꯤꯁꯦ ꯊꯔꯣꯏ ꯊꯣꯡꯉꯦ ꯅꯣꯏꯗꯤ
ꯑꯩꯈꯣꯏꯗꯤ ꯀꯩꯅꯣ ꯀꯣꯕꯤ ꯃꯆꯣꯏ ꯏꯔꯣꯜꯂꯦ ꯃꯤꯖꯦ ꯌꯥꯝ ꯐꯣꯟ ꯌꯥꯝ ꯇꯧꯔꯒ ꯌꯥꯝ ꯅꯛꯁꯤꯟꯅꯍꯟꯗ꯭ꯔꯣ ꯁꯤꯅ ꯅꯍꯥꯟ ꯀꯩ ꯐꯣꯟ ꯁꯨꯡꯇꯧ ꯇꯧꯅꯗꯕ ꯃꯤꯅꯦ ꯑꯈꯣꯏꯁꯦ ꯆꯥꯔꯕꯔꯥ ꯍꯪꯒꯗꯕ ꯃꯤꯗꯤ ꯂꯣꯏꯔꯦ ꯅꯣꯡꯃꯗ ꯇꯔꯥꯔꯛ ꯍꯪꯉꯦꯗꫭ ꯇꯥꯎꯔꯦ ꯍꯪꯖꯗ꯭ꯔꯕꯣ
ꯇꯧꯔꯤꯁꯦ ꯋꯥꯛꯀꯤꯡ ꯆꯠꯀꯦ ꯇꯧꯔꯝꯕꯅꯦ ꯆꯠꯇ꯭ꯔꯦ ꯐꯣꯟ ꯀꯣꯜ ꯑꯃꯛ ꯇꯧꯅꯗꯣꯏꯅꯤꯅ ꯑꯁ ꯏꯃꯥꯟꯅꯕ ꯃꯈꯩꯗꯨꯁꯨ ꯑꯃꯨꯛ
ꯑꯣ ꯅꯪ ꯇꯥꯛꯁ ꯂꯣꯏꯒ꯭ꯔꯕꫭ
ꯂꯣꯏꯗꯦꯗ ꯑꯍꯨꯝ ꯈꯛꯇ ꯁꯨꯔꯤꯗ
ꯑꯩꯁꯨ ꯃꯤꯖꯨ ꯂꯩꯇꯕ ꯅ ꯉꯁꯥꯏ ꯑꯃꯗꯣ ꯍꯥꯞꯄꯟ ꯏꯁꯅꯤꯌꯥꯗ ꯍꯥꯏꯌꯨ ꯏꯁꯅꯤꯌꯥꯗꯨꯅꯦ ꯑꯈꫭꯏꯅ ꯇꯧꯗꯧꯕ ꯃꯥꯗꯨꯅ ꯃꯔꯣ ꯑꯃ ꯃꯦꯁꯦꯁꯇꫭ ꯁꯨꯡꯁꯤꯟꯁ ꯁꯤꯟꯁ ꯁꯛꯇꯧ ꯇꯧꯗꯦ ꯍꯥꯏꯕ ꯑꯗꯨꯝ ꯐꯣꯟ ꯅꯦꯠ ꯑꯣꯐ ꯊꯝꯃꯤꯔ ꯈꯪꯗꯦꯕ ꯑꯗꯨꯝ ꯆꯠꯇꯕꯤꯗꫭ ꯁꯨꯃꯥꯏꯅ ꯇꯧꯋꯤ
ꯃꯥ ꯅꯨꯡꯊꯤꯜꯗꯤ ꯀꯩꯅꯣ ꯇꯧꯕꯅꯦ ꯑꯥ ꯆꯠꯄꯅꯤꯅ ꯐꯔꯛ ꯇꯥꯕꯅꯤ ꯑꯗꯨꯃꯥꯏ ꯀꯩꯅꯣ ꯇꯧꯕꯅꯦ ꯉꯁꯤ ꯃꯩ ꯂꯥꯛꯇꯦ ꯆꯥꯔꯖ ꯌꯥꯎꯗꯦ ꯍꯥꯏꯔꯛꯄꯅꯦ ꯉꯁꯥꯏ ꯑꯩꯉꯣꯟꯗ
ꯑꯣ ꯑꯗꯨ ꯑꯩꯅ ꯍꯥꯏꯅꯤꯡꯉꯤꯁꯦ ꯃꯥꯅ ꯉꯁꯥꯏ ꯑꯃ ꯍꯥꯞꯀꯦ ꯇꯧꯕꯅꯦꯕ ꯑꯗꯨꯣ ꯑꯗꯨ ꯃꯥꯅ ꯍꯥꯞꯇ꯭ꯔꯗꯤ ꯌꯥꯗꯕ꯭ꯔꯕ ꯃꯥꯅ ꯍꯥꯞꯇꯕ ꯍꯥꯏꯕꯗꯤ ꯃꯥꯅ ꯃꯤꯗꯣ ꯑꯦꯠ ꯇꯧꯗ꯭ꯔꯗꯤ ꯃꯥꯏꯁꯨ ꯉꯁꯥꯏꯅ ꯔꯤꯐ꯭ꯔꯦꯁ ꯇꯧꯔꯟꯀꯥꯟꯗꯅꯦ ꯀꯩꯅꯣ ꯊꯣꯛꯇꯦꯕ ꯑꯩꯈꯣꯏꯒꯤ ꯐꯣꯟ ꯇꯧꯅꯉꯥꯏ ꯊꯣꯛꯄꯗꯣ
ꯍꯣꯏ ꯑꯥꯗꯒꯤꯅꯦ ꯂꯤꯁ ꯏꯈꯠꯇꫭꯏ ꯅꯦꯕ ꯂꯤꯁ ꯏꯈꯠꯂ ꯄꯤꯒꯤꯊꫭꯏ ꯅꯦꯕ ꯑ ꯃꯣꯏꯅ ꯑꫭꯏꯅ ꯇꯥꯛꯁꯇꫭ ꯄꯤꯔꯛꯇꯣꯏꯅꯦꯕ
ꯀꯅꯥꯅ ꯄ꯭ꯂꯣꯠ ꯇꯧꯔꯤꯅꯣꯁꯤꯅ
ꯑꯣ ꯑꯈꫭꯏ ꯁꯤꯗ ꯃꯌꯥꯡꯒꯨꯝꯕ ꯏꯟꯗꯤꯌꯟꯒꯤ ꯑꯃꯗꯤ ꯂꯩ ꯍꯥꯏꯌꯦ ꯑꯗꯨꯥꯏꯅ ꯑ ꯇꯧꯕ ꯑꯃ ꯑꯗꯨꯒ ꯑ ꯑꯗꯨꯒ ꯑ ꯃꯥꯅ ꯍꯣꯏ ꯇꯧꯔꯤ ꯐꯥꯎꯅꯩꯁꯤꯗꯤ ꯃꯌꯥꯝꫪ ꫪꯅꯨꯄꯤꯅꯤ ꯍꯥꯏꯌꯦ ꯏꯁꯇꯤꯌꯥꯅ ꯐꯥꯎꯅꯩꯁꯤꯗꯤ
ꯑꯣ ꯃꯃꯤꯡ ꯄꯥꯟꯒꯅꫭ ꯍꯥꯏꯔꯅ ꯄꯨꯡꯄꯟꯗ ꯄꯜꯂꯦ
ꯑꯗꯨ ꯐꯨꯜ ꯅꯦꯝ ꯄꯟꯗꯕꯅꯤꯅ ꯑꯗꯨꯝ ꯀꯩꯁꯨ ꯀꯥꯏꯗꯦꯗ
ꯀꯔꯤ ꯆꯥꯏ ꯅꯣꯏꯗꯤ
ꯑꯩꯈꯣꯏ ꯊꯔꯣꯏ ꯊꯣꯡꯉꯦ ꯍꯥꯏꯕ
ꯑꯣ ꯇꯥꯍꯧꯗ꯭ꯔꯦꯅꯦ ꯀꯅꯥ ꯀꯅꯥ ꯄꯥꯎ ꯐꯥꯎꯅꯒꯦ
ꯐꯥꯎꯅꯗꯦꯗ ꯀꯅꯥꯝ ꯐꯥꯎꯅꯗꯦ ꯉꯔꯥꯡꯈꯛ ꯅꯍꯥꯟ ꯅꯍꯥꯟ ꯀꯩꯅꯣ ꯅꯨꯃꯤꯠꯇꯨ ꯑꯣꯏꯕ ꯃꯥꯜꯂꯦ ꯁꯟꯗꯦ ꯅꯨꯃꯤꯠꯇꯨ ꯈꯛꯇꯅꯦ ꯄꯥꯎ ꯐꯥꯎꯅꯔꯤꯁꯦ
ꯅꯪꯅꯤ ꯀꯌꯥ ꯍꯥꯞꯄꯤꯅꯣ
ꯃꯤꯐꯝꯝ ꯍꯥꯞ ꯃꯤ ꯇꯔꯥꯃꯨꯛ ꯍꯥꯞꯄꯅꯦ ꯑꯗꯨ ꯑꯗꯣ ꯃꯤ ꯈꯔ ꯑꯃꯗꯤ ꯄꯥꯛ ꯌꯥꯗꯃꯤꯅ ꯌꯥꯗꯦꯅ ꯇꯧꯔꯒ ꯇꯣꯛꯈ꯭ꯔꯦ
ꯄꯥꯏꯗ ꯚꯥꯏꯗꯤ
ꯐꯩꯗꯕ ꯍꯥꯏꯗꯤ ꯆꯪꯉꯒ ꯌꯥꯗꯕ ꯀꯥꯡꯕꯨ ꯈꯔ ꯑꯃ ꯑꯥꯏꯐꯣꯟ ꯄꯥꯏꯕꯒꯤ ꯑꯗꯨꯒ ꯀꯩꯅꯣ ꯕꯤꯠ ꯂꯩꯔꯛꯇ꯭ꯔꯦ ꯇꯜꯂꯦꯅ ꯍꯥꯏꯕ ꯇꯣꯛꯈꯤꯕ ꯀꯥꯡꯕꯨ ꯑꯃ
ꯍꯣꯏ ꯑꯗꯨꯅꯤ ꯅꯣꯡꯃꯗꯤꯧꯅꯦ ꯀꯌꯥꯝ ꯀꯨꯏ ꯑꯗꯨꯅ ꯁꯅꯅꯤꯌ
ꯍꯣꯏ ꯑꯗꯨ ꯃꯣꯏ ꯄꯩꯁꯥꯗꯨꯗꯤ ꯊꯨꯅ ꯐꯪꯅꯤ ꯍꯥꯏꯕꯅꯤꯅ ꯑꯗꯨꯗꯒꯤ ꯁꯨꯝ ꯈꯜꯂꯛꯀꯥꯟꯗ
ꯑꯩꯅ ꯍꯥꯞꯄꯗꯨꯁꯨꯀꯣ ꯑꯩꯈꯣꯏꯅ ꯀꯋꯥꯗꯁꯨꯅꯦꯕ ꯑꯗꯣ ꯃꯥꯗꯣ ꯃꯤ ꯑꯃꯃꯨꯛ ꯍꯥꯞꯄꯨ ꯍꯥꯏꯕꯗꯤ ꯇꯥꯜꯂꯤ ꯈꯣꯠꯂꯤ ꯇꯧ ꯂꯩꯔꯦ ꯑꯗꯨꯅ ꯑꯩꯒꯗꯤ ꯃꯔꯛꯇꯗꯤ ꯁꯥꯟꯅ ꯌꯥꯅꯤ ꯑꯗꯣ ꯍꯥꯏꯗꯤ ꯑꯃꯗꯤ ꯃꯣꯏꯗꯤ ꯑꯃꯨꯛ ꯑꯨꯝꯕ ꯆꯠꯁꯤꯒ ꯇꯧꯕꯗꯣ ꯇꯜꯂꯤꯅ ꯍꯥꯏꯗꯤ ꯃꯤꯉꯣꯟꯗ ꯑꯃꯨꯛ ꯍꯥꯏꯕ ꯈꯣꯠꯄ ꯇꯧꯕꯗꯁꯨ ꯇꯟꯕꯒꯤꯀꯣ
ꯑꯁꯦꯡꯕꯩꯗꯤ ꯁꯤ ꯀꯩꯅꯣ ꯏꯃꯥꯟꯅꯕ ꯃꯁꯦꯜ ꯍꯥꯏꯗꯤ ꯇꯧꯅꯕꯅ ꯐꯩꯌꯦꯕ
ꯍꯣꯏ ꯑꯦ ꯑꯩꯅ ꯍꯥꯏꯕꯗꯤ ꯁꯤ ꯃꯥꯒꯤꯀꯣ ꯂꯤꯞꯁꯀꯤ ꯍꯥꯞꯄꯁꯨ ꯑꯗꯨꯝ ꯄ ꯐꯥꯎꯅꯔꯒ ꯑꯗꯨꯝ ꯌꯥꯕ ꯑꯣꯏ ꯀꯥꯏꯗꯕꯀꯣ ꯍꯥꯏꯗꯤ ꯀꯩꯅꯣ ꯌꯥꯝ ꯊꯝꯃꯤꯅ ꯑꯊꯤꯡꯕ ꯌꯥꯝ ꯊꯝꯃꯤꯅ
ꯍꯣꯏ
ꯑꯗꯨꯒꯤ ꯋꯥ
ꯑꯗꯨ ꯇ ꯃꯃꯥꯡꯁꯤꯒꯤ ꯃꯃꯥꯡꯗꯗꯤ ꯑꯃꯨꯛ ꯀꯩꯅꯣ ꯇꯧꯋꯤ ꯍꯥꯏ ꯏꯔꯒ ꯐꯨꯝ ꯑꯃ ꯃꯦꯜꯂꯒꯀꯣ ꯑꯗꯨꯝ ꯂꯣꯏꯁꯤꯟꯒꯦ ꯍꯥꯏꯕ ꯂꯨꯄꯥ ꯂꯤ ꯂꯤꯁꯤꯡ ꯑꯃꯒ ꯆꯍꯨꯝꯃꯨꯛ ꯐꯪꯉꯦ ꯍꯥꯏ ꯑꯃꯈꯛꯇꯪ ꯇꯥꯛꯁ ꯑꯃꯈꯛꯇ
ꯆꯥꯡ ꯅꯥꯏꯅꯕꯨ ꯐꯪꯉꯗꯤ ꯅꯠꯇ꯭ꯔꯥ ꯋꯤꯛꯂꯤꯒꯤ ꯀꯩꯅꯣ ꯀꯩꯅꯣ ꯐꯪꯉꯗꯤ ꯑꯗꯨꯝ ꯀꯥꯏꯗꯦꯕꯀꯣ
ꯎꯝ
ꯌꯦꯡꯕ
ꯪ ꯐꯪꯗꯣꯗꯤ ꯃꯥꯜꯂꯤꯗ ꯏꯁꯅꯤꯌꯥ ꯄꯩꯁꯥ ꯆꯪꯉꯦ ꯍꯥꯏꯕꯅꯤ ꯉꯔꯥꯡ
ꯃꯥꯒꯤ
ꯃꯥꯒꯤ ꯂꯨꯄꯥ ꯂꯤꯁꯤꯡ ꯑꯃꯒ ꯆꯥꯝꯃ꯭ꯔꯤ ꯑꯃꯅꯦ ꯂꯨꯄꯥ ꯆꯍꯨꯝ ꯑꯃꯅꯦ ꯇꯣꯉꯥꯟꯅ ꯑꯦꯀꯥꯎꯟ ꯑꯅꯤ ꯄꯥꯏꯕꯩꯀꯣ
ꯎꯝ ꯑꯩꯀꯣꯅꯤ ꯍꯥꯏꯁꯦ ꯐꯣꯟ ꯅꯝꯕꯔ ꯑꯅꯤ ꯍꯥꯞ
ꯐꯣꯟ ꯅꯝꯕꯔ ꯑꯅꯤ ꯍꯥꯞꯄ ꯌꯥꯕ꯭ꯔ ꯑꯩꯈꯣꯏ ꯑ ꯍꯥꯞꯄꯤꯅꯦ
ꯑꯗꯨꯗꯤ ꯑꯀꯣꯏ ꯕꯥꯕꯒꯤ ꯅꯝꯕꯔꯗ ꯑꯗꯨꯝ ꯍꯥꯞꯄ ꯌꯥꯅꯤ ꯅꯉꯣꯟꯗ
ꯌꯥꯏ ꯌꯥꯏ ꯕꯕꯥꯏ ꯑꯣ ꯇꯤ ꯄꯤ ꯀꯩꯀꯩꯗꯨ ꯈꯇꯪ ꯆꯪꯕꯩ ꯋꯥꯅꯤ ꯑꯇꯩꯗꯤ ꯑꯗꯨꯝ ꯍꯥꯞꯄꯁꯨ ꯀꯩꯁꯨ ꯀꯥꯏꯗꯦꯕ
ꯑꯗꯨꯕꯨ ꯌꯥꯔꯗꯤ ꯐꯩꯅꯤ ꯑꯗꯨ ꯃꯣꯏꯅ ꯍꯌꯦꯡ ꯄꯌꯥ ꯆꯪꯉꯛꯄ ꯋꯥꯈꯩ ꯍꯥꯏꯁꯦ ꯀꯩꯅꯣꯒꯦꯕꯤꯡ ꯀꯩꯗ ꯍꯥꯞ ꯊꯣꯛꯇꯣꯔꯍꯌꯤꯡ
ꯅꯇꯦ ꯅꯛꯇꯦ ꯀꯩꯅꯣꯒꯤꯗꯣ ꯖꯤꯄꯦꯒꯤ ꯀꯩꯅꯣꯃ ꯂꯩꯇ꯭ꯔꯥ
ꯑꯣ ꯌꯨ ꯄꯤ ꯑꯥꯏ ꯅꯝꯕꯔ ꯠꯇ
ꯅꯠꯇꯦ ꯀꯣꯠ ꯑꯃ ꯀꯩꯅꯣꯒꯤꯗꯣ ꯄꯣꯛꯁꯕꯤꯒ ꯍꯥꯏꯔꯠꯇ꯭ꯔꯣ ꯑꯥ ꯑꯗꯨꯏꯗꯣ ꯤꯗꯨꯗ ꯆꯉ ꯀꯩꯅꯣ ꯇꯧꯋꯦ ꯍꯥꯏꯕꯅꯦꯕ ꯑꯗꯨꯗ ꯊꯥꯔꯒ ꯂꯥꯛꯍꯜꯂꯦꯃꯦ ꯀꯟꯅ ꯂꯥꯎꯔꯤ ꯑꯁꯦ ꯄꯕ꯭ꯂꯤꯁꯤꯇꯤ ꯃꯈꯣꯟ ꯇꯥꯝꯗꯗꯤ ꯑꯥ
ꯑꯩꯈꯣꯏ ꯕꯥꯏ ꯐꯣꯟ ꯅꯝꯕꯔꯗꯨꯅ ꯑꯩꯈꯣꯏ ꯕꯥꯏ ꯀꯩꯅꯣꯗ ꯍꯥꯞꯄꯅꯤꯅ ꯃꯥꯏ ꯐꯣꯟ ꯍꯥꯞꯄꯅꯤꯅ ꯑꯗꯣ ꯀꯣꯜ ꯂꯥꯛꯄꯗꯗꯤ ꯑꯩꯉꯣꯟꯗ ꯑꯗꯨꯝ ꯂꯥꯎ ꯇꯣꯏꯔꯦ ꯑꯩ ꯅꯝꯕꯔꯁꯤꯦ ꯀꯩꯅꯣ ꯇꯧꯕꯅꯤꯅ ꯑꯩ ꯐꯣꯟꯗ ꯍꯥꯞꯄꯁꯨ ꯌꯥꯏꯕ ꯁꯤꯝꯗꯣ
ꯑꯥ ꯑꯗꯨ ꯅ ꯐꯣꯟꯗꯩ ꯐꯣꯟ ꯇꯧꯕꯗꯨꯗꯤ ꯑꯃꯨꯛ
ꯍꯣꯏ ꯁꯤꯝꯗꯣ ꯁꯤꯝꯗꯣ ꯑꯩ ꯐꯣꯟꯗ ꯅꯪꯒꯤꯗ ꯑꯃꯨꯛ ꯑꯅꯤꯃꯛ ꯅꯪꯒꯤꯗ ꯍꯥꯞꯄꯝꯒꯅꯦꯕ ꯁꯤꯝꯗꯣ ꯑꯩꯅ ꯑꯃꯨꯛ ꯍꯥꯞꯇꯦꯅ ꯍꯥꯏꯒꯤ ꯋꯥꯏꯗ
ꯁꯤꯅꯦ ꯑꯗ ꯍꯥꯞꯄꯦ ꯍꯥꯎ ꯅꯠꯇ꯭ꯔꯒ ꯑꯩꯅ ꯍꯪꯉꯨ ꯍꯥꯏꯕ꯭ꯔꯥ ꯃꯥꯏꯁꯨꯅꯦ ꯑꯩꯈꯣꯏ ꯃꯃꯥꯒꯤ ꯐꯣꯟ ꯅꯝꯕꯔꯗꯨ ꯃꯥꯅ ꯄꯥꯏꯕꯅꯦꯕ ꯑꯗꯨꯒ ꯁꯥꯟꯅꯕꯅꯦꯕ
ꯃꯗꯤ ꯍꯥꯏꯁꯨ
ꯎꯝ
ꯍꯞꯇꯥ ꯍꯞꯇꯥ ꯆꯪꯉꯗꯤ ꯐꯩꯅ ꯈꯔ ꯊꯥ ꯅꯠꯇꯦ ꯆꯥꯛꯇꯪ ꯆꯥꯅꯔꯁꯨ ꯆꯥꯛ ꯆꯥꯅꯔ ꯄꯩꯁꯥꯗꯣ ꯑꯣꯏꯁꯨ ꯑꯩ ꯍꯧꯖꯤꯛ ꯄꯨꯔꯥ ꯕ꯭ꯔꯣꯛꯇ ꯂꯩꯔꯤꯁꯦ ꯄꯨ ꯕꯣꯛ ꯍꯥꯏ
ꯂꯨꯄꯥ ꯆꯥꯝꯃꯉꯥꯗ ꯐꯪꯉꯁꯨ ꯆꯥꯝꯃꯉꯥꯗ ꯐꯪꯉꯁꯨ ꯂꯥꯏꯕ ꯅꯠꯇꯦ
ꯍꯣꯏ ꯆꯪꯉꯥ ꯆꯪꯉ ꯍꯞꯇꯥ ꯊꯥꯕ ꯑꯗꯨꯗꯤ ꯂꯤꯁꯤꯡꯒꯅꯤ ꯑꯗꯨꯝ ꯌꯥꯃꯤꯗꯨꯗꯤ
ꯆꯥꯝꯃ ꯆꯥꯝꯃ ꯈꯛꯇ ꯅꯠꯇꯦꯕ ꯐꯪꯗꯣꯏꯁꯤ ꯆꯥꯝ ꯆꯥꯝꯗꯨꯅ ꯊꯨꯅ ꯐꯪꯅꯤ ꯍꯥꯏꯕ ꯋꯥꯅꯦꯕꯀꯣ ꯑꯗꯨꯒ ꯑꯦꯆ ꯑꯩꯠꯇꯤ ꯀꯣꯜ ꯔꯤꯁꯤꯞ ꯇꯧꯕꯒꯤ ꯑꯃꯨꯛ ꯑꯩꯠꯇꯤ ꯑꯩꯠꯇꯤꯃꯨꯛ ꯐꯪꯗꯣꯏꯅꯦꯕ
ꯎꯝ ꯍꯞꯇꯥꯃꯨꯛꯁꯤꯗ
ꯍꯞꯇꯥ ꯑꯃꯒꯤꯁꯤꯗ ꯑꯗꯣ ꯑꯩꯠꯇꯤ ꯑꯩꯠꯇꯤꯗꯨꯅ ꯀꯣꯟꯅ ꯄꯤꯅꯤ ꯍꯥꯏꯕꯒꯤ ꯋꯥꯅꯦꯕ ꯑꯩꯅ ꯀꯣꯜ ꯇꯧꯕꯩ ꯆꯥꯝꯃ ꯆꯥꯝꯃꯗꯨꯕꯨꯗꯤ ꯍꯞꯇꯥ ꯑꯃꯗ ꯑꯗꯨꯝ ꯄꯤꯅꯤ ꯍꯥꯏꯕ
ꯎꯝ
ꯑꯦꯇꯤꯅ ꯀꯣꯟꯅ ꯄꯤꯅꯤ ꯍꯥꯏꯕ
ꯑꯩ ꯌꯦꯡꯉꯁꯤ ꯌꯦꯡꯕꯗꯅ ꯀꯩꯁꯨ ꯇꯧꯕ ꯊꯕꯁꯨ ꯅꯠꯇꯕꯅꯤꯅ ꯑ ꯇ꯭ꯔꯥ
ꯑꯥ
ꯎ ꯌꯦꯇ
ꯏꯝꯐꯥ ꯆꯠꯂꯔꯣꯏꯗꯣꯏꯅ
ꯏꯝꯐꯥꯜꯗꯨꯠ ꯑꯩꯈꯣꯏꯗꯣ ꯂꯤꯐꯇ ꯂꯩꯒꯦ ꯍꯥꯏꯕ ꯃꯤ ꯑꯩꯈꯣꯏ ꯆꯦꯟꯗꯧꯕ ꯃꯤꯗꯣ ꯑꯗꯨꯒꯤ ꯆꯠꯄꯗ ꯐꯔꯛ ꯇꯥꯗꯔꯤꯅꯤ ꯍꯟꯗꯛ ꯍꯟꯗꯛ ꯀꯩꯅꯣꯒꯨꯝꯕ ꯏꯔꯥꯏ ꯅꯠꯇ꯭ꯔꯒ ꯅꯤꯡꯊꯧꯀꯥꯕꯗꯣ ꯇꯣꯥꯆ ꯑꯗꯨ ꯂꯣꯏꯦꯕ ꯂꯣꯏꯗ꯭ꯔꯤꯕ ꯍꯪꯒ ꯃꯊꯪꯒꯤ ꯊꯧꯀꯥꯕ ꯅꯇ꯭ꯔ ꯃꯊꯪ ꯂꯥꯏꯁꯤ ꯏꯔꯥꯏ ꯑꯃꯨꯛ ꯆꯠꯀꯅꯤ ꯈꯔ ꯊꯨꯅ ꯀꯧꯕꯤꯔꯨꯗꯤ ꯐꯗꯣ ꯑꯗꯨꯝ ꯇꯧꯈ꯭ꯔꯦ ꯃꯇꯝꯁꯤꯦ ꯀꯔꯤꯒꯤꯅꯣ ꯍꯥꯏꯗꯤ ꯊꯕꯛ ꯑꯃ ꯇꯧꯒꯦ ꯍꯥꯏꯔꯁꯨ ꯇꯧꯐꯝ ꯈꯪꯗ꯭ꯔꯦ ꯑꯗꯩ ꯀꯩꯅꯣꯝ ꯇꯧꯒꯦ ꯍꯥꯏꯔꯁꯨ ꯇꯧꯐꯝ ꯈꯪꯗ꯭ꯔꯦ ꯑꯩꯈꯣꯏꯅ ꯂꯩꯔꯤꯕꯅꯤꯅ ꯍꯥꯟꯅ ꯍꯥꯏ ꯈꯟꯖꯅ ꯂꯩꯔꯦ
ꯑꯗꯨꯃꯁꯨ ꯑꯗꯨꯝ ꯆꯪꯅꯦꯅ ꯂꯩꯔꯦ ꯑꯗꯨꯒ
ꯑꯩꯈꯣꯏ ꯑꯃꯗ ꯑꯃꯨꯛ ꯍꯥꯏꯗꯤ ꯀ ꯁꯝꯅ ꯀ꯭ꯂꯤꯅꯤꯛ ꯌꯥꯎꯔꯒꯦ ꯍꯥꯏꯔꯗꯤ ꯑꯃꯨꯛ ꯊꯥ ꯐꯥꯔꯗꯤ ꯑꯃꯨꯛ ꯅꯨꯡꯉꯥꯏꯕ ꯅꯨꯡꯉꯥꯏꯇꯕ ꯑꯃꯨꯛ ꯇꯧꯔꯅꯤ꯫ ꯑꯗꯩ ꯀꯧꯗꯣ ꯃꯥꯅ - ꯃꯥꯅ ꯑꯃꯨꯛꯁꯨ ꯀꯧꯗꯔꯦ ꯑꯗꯨꯁꯨ ꯈꯟꯕ꯫ ꯑꯗꯨꯏꯅꯦ ꯇꯧꯔꯤꯁꯦ꯫
ꯁꯨꯕꯥꯁ ꯁꯨ ꯕꯤꯠꯇꯤ ꯇꯦꯛ ꯑꯝꯃꯅꯤ꯫
ꯀꯩꯅꯣ ꯆꯠꯄ ꯍꯧꯔꯕꯅꯤ ꯀꯂꯤꯅꯤꯛ꯫
ꯆꯠꯂꯦ ꯃꯥ ꯄꯩꯁꯕꯨꯗꯤ
ꯈꯪꯗꯦꯗꯣ ꯃꯥꯅ ꯀꯃꯥꯏꯅ ꯇꯧꯔꯤꯅꯤ ꯂꯥꯏꯔꯤꯛꯁꯦ ꯀꯃꯥꯏꯅ ꯄꯥꯏꯔꯤ ꯃꯥꯏ ꯑꯗꯨ ꯃꯥꯏ ꯆꯍꯤ ꯑꯃ ꯀꯨꯜꯂ ꯄꯥꯔꯗꯤ ꯑꯁ ꯔꯦꯡ ꯀꯥ ꯑꯥ ꯌꯧꯅꯤ꯫ ꯀꯃꯥꯏꯅ ꯇꯧꯔꯤꯅꯣ ꯈꯪꯗꯦ ꯃꯥꯁꯤꯅ ꯀꯔꯤ ꯋꯥꯠꯂꯤꯅꯣ ꯀꯔꯤ ꯄꯥꯔꯤꯅꯣ ꯀꯃꯥꯏ ꯄꯥꯏꯅꯁꯨ ꯈꯪꯗꯦ ꯄꯥꯗꯕ꯭ꯔ ꯍꯥꯏꯁꯨ ꯌꯥꯝ ꯄꯥꯏꯌꯦꯕ ꯃꯥꯁꯦ꯫
ꯄꯥꯕꯅꯤ - ꯄꯥꯕꯅꯤ꯫
ꯑꯄꯥꯏꯕꯤꯅꯔ ꯍꯥꯏ ꯍꯥꯏꯕ ꯅꯥꯀꯟꯗ ꯐꯝꯃꯤ ꯁꯤ ꯄꯗꯦ ꯌꯥꯝ ꯄꯥꯏꯑ ꯈꯣꯠꯂꯦ ꯀꯅꯥꯅꯣꯒ ꯍꯥꯏꯔꯒ ꯑꯩꯈꯣꯏ ꯑꯩꯈꯣꯏ ꯊꯥꯃꯤꯟꯅꯗꯣꯏꯅꯤ ꯈꯣꯠꯇꯣꯏꯅꯤ ꯍꯥꯏꯕ꯫
ꯇꯦꯟ ꯃꯤꯅꯠꯁ ꯇꯤ ꯍꯦꯜꯂꯦ꯫
ꯍꯣꯏ - ꯍꯣꯏ ꯑꯩ ꯊꯝꯃꯒꯦ ꯑꯗꯨꯒ ꯑꯃꯨꯛ ꯅꯪ ꯑꯃꯨꯛ ꯇꯧꯒꯦ ꯇꯧꯔꯣ ꯎꯝ - ꯎꯝ꯫